ꯍꯜꯂꯣ
ꯃꯆ ꯇꯥꯕ
ꯇꯥꯏꯌꯦ ꯇꯥꯏꯌꯦ
ꯎꯝ ꯑꯗꯨ ꯀꯩꯗꯧꯕ ꯍꯥꯏꯅꯣ ꯀꯤꯀꯤꯗꯣ
ꯑ ꯑꯁ ꯑꯗꯨ ꯑꯗꯨ ꯃꯗꯤ ꯐꯨꯜꯅꯦꯍꯦ
ꯑ ꯑꯗꯨ ꯅꯨꯡꯉꯥꯏꯕꯅꯦ ꯑꯩꯗꯤ ꯍꯟ ꯍꯟꯦ ꯑꯗꯨ ꯑꯍꯨꯝꯂꯛꯀꯨꯝꯕ ꯁꯨꯃꯥꯏꯅ ꯌꯦꯡꯉꯤ
ꯌꯦꯡꯉꯦꯗ ꯑꯩ ꯑꯗꯨ ꯍꯦꯔꯣꯗꯣ ꯈꯔ ꯍꯦꯛ ꯌꯦꯡꯕꯗꯅꯦ ꯀꯩ ꯍꯥꯏꯅꯤ ꯍꯤꯔꯣꯅꯤꯗꯨꯒ ꯌꯥꯝ ꯆꯥꯟꯅꯈꯤꯕꯗꯣ ꯑꯗꯩ ꯃꯥꯅ ꯍꯦꯔꯣꯏꯟꯗꯒ ꯇꯧꯕ ꯑꯦꯛꯇꯤꯡ ꯐꯥꯛꯇꯤꯡ ꯃꯌꯥꯝꯗꯣ ꯑꯁ ꯑꯩꯩꯅ ꯅꯨꯡꯁꯤꯔ ꯑꯗꯨ ꯍꯦꯔꯣꯗꯨꯝꯗꯤ ꯐꯖꯅ ꯄꯥꯝꯒꯦ ꯍꯟꯗꯛꯀꯤ ꯑꯣꯏꯅ
ꯑꯩ ꯑꯗꯨꯗꯣ ꯃꯃꯥꯡ ꯆꯍꯤ ꯊꯣꯛꯣꯏꯗꯕ ꯑꯗꯨꯗ ꯍ ꯑꯗꯣ ꯃꯥꯗꯣ ꯍꯣꯏꯅ ꯇꯥꯔꯦ ꯑꯗꯨꯗꯣ ꯈꯪꯗꯦ ꯑꯩꯁꯨ ꯌꯥꯝꯅ ꯉꯥꯎꯋꯦ ꯑꯗꯨꯗꯣ
ꯑꯗꯨꯒ ꯃꯥꯏ ꯍꯧꯖꯤꯛ ꯑꯃ ꯑꯌꯨꯒꯀꯨꯝꯕ ꯑꯅꯧꯕꯗꯨꯗꯤ ꯀꯌꯥꯕꯨ ꯌꯦꯡꯅꯤꯡ ꯍꯥꯏꯗꯤ ꯌꯦꯡꯉꯁꯨ ꯀꯦꯃꯤꯁꯇ꯭ꯔꯤ ꯀꯌꯥ ꯆꯥꯟꯅꯗꯕꯩ ꯇꯥꯏꯞ ꯇꯧꯋꯦꯕ
ꯎꯝꯝ
ꯈꯪꯗꯦ ꯃꯃꯥꯡ ꯂꯥꯞꯂꯤ ꯔꯟꯅꯔꯒꯤꯗꯨꯅ ꯍꯦꯟꯅ ꯅꯨꯡꯉꯥꯏꯕꯅ ꯑꯩꯉꯣꯟꯗ
ꯅꯨꯡꯉꯥꯏꯌꯦ ꯅꯨꯡꯉꯥꯏ ꯍꯥꯏꯗꯤ ꯑꯩꯈꯣꯏꯗ ꯃꯤꯁꯦ ꯃꯤꯁꯦ ꯆꯥꯅꯕ ꯁꯨꯝ ꯋꯥꯈꯜꯗ ꯂꯩꯗꯅꯀꯣ
ꯍꯣꯏ ꯍꯣ ꯍꯣꯏ
ꯍꯥ ꯃꯣꯕꯥꯏꯜꯁꯤꯁꯨ ꯍꯦꯟꯅ ꯆꯥꯟꯅꯩꯌꯦꯕ
ꯍꯥꯏꯗꯤ ꯍꯦꯔꯣꯅꯤꯗꯨꯒꯤ ꯃꯃꯥꯡꯒꯤ ꯐꯤꯂꯝꯗꯨꯁꯨ ꯐꯗꯤ ꯐꯖꯔꯒ ꯍꯦꯔꯣꯗꯨꯒ ꯀꯌꯥ ꯀꯦꯃꯤꯁꯇ꯭ꯔꯤ ꯆꯥꯟꯅꯗꯦꯕꯀꯣ ꯑꯗꯨꯒ ꯍꯧꯖꯤꯛꯀꯤꯗꯣꯝꯗꯤ ꯐꯖꯅ ꯆꯥꯟꯅꯒꯦ
ꯍꯣꯏ ꯇꯔꯥꯗꯒꯤ ꯑꯗꯣ ꯑꯥꯔꯤꯗꯨꯗ ꯆꯥꯅꯕ ꯅꯨꯄꯥꯁꯦ ꯀꯅꯥꯅꯣ ꯈꯪꯗꯦ
ꯑꯌꯨꯖ ꯑꯌꯨ
ꯃꯥꯁꯦ ꯂꯤꯖꯧꯁꯨꯀ ꯀꯣꯏꯅꯔꯁꯨ ꯑꯩꯗꯤ ꯃꯥꯥ ꯋꯥꯏꯟꯁꯦ ꯀꯌꯥ
ꯑꯧ ꯃꯁꯛꯇꯣ ꯃꯁꯛꯇꯣ ꯀꯌꯥ ꯀꯌꯥ ꯌꯥꯎꯗꯕꯅꯦ ꯍꯥꯏꯗꯤ ꯀꯄꯜꯅꯤ ꯀꯥꯏꯅ ꯌꯥꯝꯅ ꯃꯥꯟꯗꯕꯗꯣ
ꯜꯗ
ꯑꯦ ꯃꯥꯅ ꯐꯖꯕꯕꯨ ꯃꯨꯜꯂꯕ꯭ꯔꯗꯔ
ꯑꯥ ꯐꯖꯦ
ꯎꯝ ꯃꯨꯜꯂꯕꯔꯒꯤꯗꯣ ꯐꯖꯕꯅꯦ ꯃꯕꯥ ꯃꯄꯥꯗ
ꯑꯗꯨꯗ ꯑꯌꯨꯁꯦ ꯃꯥꯁꯦ ꯇꯦꯂꯦꯟꯁ ꯌꯥꯝ ꯂꯩꯕ ꯑꯩꯗꯤ ꯃꯥꯁꯦ ꯀꯩꯁꯨ ꯄꯥꯝꯝꯕꯅꯦ ꯑꯣꯏꯅ ꯊꯥꯔꯕꯁꯦ
ꯍꯩꯕꯨꯗꯤ ꯌꯥꯝ ꯍꯩꯕꯅꯦ ꯑꯦꯛꯇꯤꯡ ꯀꯩꯀꯥ
ꯍꯣꯏ ꯏꯁꯩꯁꯨ ꯑꯩ ꯃ꯭ꯌꯨꯖꯤꯀꯦꯜꯨ
ꯑꯁ ꯃꯥꯅ ꯍꯇꯕꯂ ꯑ ꯇꯤꯟꯗꯦꯒ ꯏꯗ
ꯍ ꯍ ꯈꯪ꯭ꯔꯦ ꯆꯦ ꯀ ꯌꯥꯗꯕ꯭ꯔꯥ ꯈꯪꯗꯦꯗꯦ ꯂꯞꯂꯅꯒꯤꯗ ꯑꯗꯨꯝ ꯋꯥꯔꯤꯁꯦ ꯑꯁ ꯈꯪꯗꯦꯗ ꯑꯗꯨꯝ ꯌꯥꯝ ꯆꯥꯛꯏꯁꯦ ꯑꯍꯨꯝꯂꯛ ꯃꯔꯤꯔꯛ ꯃꯥꯁꯦ ꯑꯗꯨꯝ ꯁꯤꯗꯅꯀꯣ
ꯑꯥ
ꯑꯗꯨꯝ ꯌꯥꯝ ꯅꯨꯡꯉꯥꯏꯇꯕ ꯑꯗꯣ ꯂꯥꯛ
ꯑꯧ ꯊꯨꯡꯉꯛꯔꯒꯁꯨ ꯑꯩꯈꯣꯏꯗ ꯑꯍꯥꯟꯕꯗ ꯌꯥꯝ ꯄꯥꯈꯠꯄꯗꯣ ꯍꯥꯏꯗꯤ
ꯎꯝ ꯑꯗꯨꯆꯦ ꯀꯩꯗ ꯌꯡꯍꯧꯕ꯭ꯔꯥ ꯍꯧꯖꯤꯛꯀꯤ ꯕꯅꯨꯁꯨ ꯀꯧꯕꯅꯦꯕ ꯀꯃ ꯃꯁꯦ ꯃ ꯔꯨꯄꯥꯗꯣ ꯁꯟꯖꯌꯥꯗ ꯑꯗꯨꯗ ꯑꯗꯨꯒꯤ ꯌꯥꯝ ꯊꯤꯅ ꯊꯝꯃꯒꯦ ꯍꯥꯏꯕ ꯇ꯭ꯋꯦꯟꯇꯤ ꯐꯥꯔꯁ ꯁꯦꯟꯆꯨꯔꯤ ꯒꯔꯜꯅ
ꯑꯃ ꯍꯦꯃꯥ ꯁꯤꯕꯗꯨꯔ ꯑꯦ ꯃꯥꯔ ꯑꯥ ꯃꯥ ꯁꯤꯕꯗꯣ ꯈꯪꯉꯤ ꯈꯪꯉꯤ ꯎꯝ
ꯆꯥ ꯇ꯭ꯔꯣꯕꯇꯥꯏ ꯁꯣꯏꯔꯛꯑꯦ
ꯑꯁ ꯅꯨꯄꯤꯗꯨꯅ ꯃꯥ ꯂꯥꯛꯀꯅꯤ ꯉꯥꯏꯔꯒ ꯑꯗꯨꯝ ꯂꯥꯛꯈꯤꯗ ꯁꯤꯅꯦꯦ ꯃꯕꯗꯣ
ꯇ ꯆꯍꯤ ꯀꯨꯟꯒꯤ ꯃꯇꯨꯡꯗ ꯈꯪꯉꯥꯏꯗ
ꯇꯥꯛꯄꯅꯦ ꯍꯥꯏꯕ ꯑꯩ ꯑꯗꯨꯒꯨꯝꯕ ꯐꯤꯂꯞꯁ ꯌꯦꯡ ꯌꯦꯡꯅꯤꯡꯗꯦꯉꯣ
ꯑꯗꯨꯒ ꯍꯧꯖꯤꯛꯀꯤ ꯅꯨꯄꯤꯗꯨꯒꯤ ꯍꯥꯏꯗꯤ ꯂꯞꯂꯤ ꯂꯞꯂꯤ ꯔꯅꯔꯒꯤ ꯍꯦꯔꯣꯏꯟꯗꯣ
ꯑꯥ
ꯌꯦ ꯑ ꯕꯨꯠ ꯐꯤꯂꯝ ꯑꯃ ꯊꯣꯀ ꯑꯦ ꯍꯣꯔꯔ ꯃꯨꯚꯤ ꯑꯃ ꯍꯟꯇꯛ ꯑꯥ ꯀꯩꯗ ꯀ ꯗ ꯋꯤꯁꯄ꯭ꯔꯤꯡ ꯋꯥꯇꯔꯅ ꯁꯥꯔ ꯃꯣꯛꯆꯤꯅꯦ ꯑꯗꯨꯗꯤ ꯑꯁ ꯈꯨꯀꯤ ꯑꯃꯅꯦ ꯈꯨꯀꯤꯖꯨ ꯑꯩꯗꯣ ꯋꯥꯔꯤꯗꯨꯗꯤ ꯑꯩ ꯈꯔ ꯄꯦꯟ ꯑꯩꯉꯣꯟꯗ ꯁꯦꯇꯤꯁꯐꯥꯏꯗꯤ ꯑꯣꯏꯗꯦꯕꯀꯣ ꯑꯗꯣ ꯑꯥ ꯈꯪꯗꯦ ꯌꯥꯝꯗꯤ ꯃꯥꯂꯦ ꯕꯨꯠ ꯊꯣꯛꯂꯛꯄ ꯑꯗꯒꯤ ꯑꯃ ꯉꯥꯛꯇꯒꯤ ꯈꯪꯒꯟꯕꯒꯨꯝꯕ ꯇꯧꯕꯗꯣ
ꯑꯗꯨ ꯅꯨꯡꯗꯤ ꯅꯨꯡꯉꯥꯏꯕ꯭ꯔꯥ ꯑꯗꯣ
ꯎꯝ ꯅꯨꯡ ꯅꯨꯉꯥꯏꯌꯦ
ꯑꯗꯨꯗꯤ ꯃꯃꯤꯡꯗꯣ ꯍꯣꯔꯦꯟ ꯊꯥꯔ ꯑꯝꯃꯨ ꯑꯩ ꯌꯦꯡꯒꯦ
ꯍꯣꯏ ꯌꯦꯡ ꯆꯦ ꯀꯩ ꯑꯦꯞꯁ ꯇ ꯌꯦꯡꯒꯦ
ꯑꯩꯅ ꯌꯦꯡꯕꯗꯣ ꯀꯩꯅꯣ ꯑꯥ ꯀꯩꯅꯣꯗꯒꯤ ꯑꯈꯣꯏꯗꯥ ꯅ ꯑꯦꯞꯁ ꯑꯃ ꯍꯥꯏꯔꯦꯕ ꯑꯗꯨꯗ ꯌꯦꯡ ꯀꯔꯤ ꯑꯦꯞꯁ ꯅꯣꯕꯧ ꯀ ꯑꯩ ꯍꯧꯖꯤꯛ ꯀꯛꯊꯠꯈ꯭ꯔꯦꯕ ꯑꯦꯛꯖꯥꯝ ꯍꯧꯔ ꯗꯥꯏꯒꯤ ꯑꯩꯗꯣ ꯑꯦꯗꯤꯛꯇꯨꯏ ꯈꯪꯕꯩ ꯑꯩ ꯑꯦꯛꯖꯥꯝ ꯍꯧꯗ꯭ꯔꯤꯀꯥꯟ ꯀꯛꯊꯠꯈ꯭ꯔꯦ ꯑꯃꯨꯛ ꯆꯤꯡꯉꯗꯝꯅꯤ
ꯑꯩ ꯖꯨ ꯌꯥꯝ ꯀꯛꯊꯠꯀꯜꯂꯦ ꯑꯗꯨꯅ ꯑꯃꯨꯃꯨꯛ ꯑꯦꯞꯁꯦ ꯐꯪꯒ ꯍꯥꯏꯗꯤ ꯄ꯭ꯂꯦ ꯏꯁꯇꯣꯔꯗ ꯐꯪꯒꯟꯗꯕ ꯑꯣꯏꯕꯒꯤ ꯑꯗꯨꯝ ꯀꯥꯎꯕꯗꯣ ꯍꯥꯏꯗꯤ ꯃꯃꯤꯡꯗꯣ
ꯅꯦ
ꯒ ꯑꯗꯨꯒ ꯑꯩꯅ ꯇꯣꯏ ꯌꯦꯡꯒꯟꯕꯥ ꯗꯦꯂꯤ ꯃꯣꯁꯟꯗ ꯑꯗꯨꯝ ꯒꯨꯒꯜ ꯆꯤꯡꯉ ꯍꯌꯦꯡꯕ
ꯎꯝ ꯎꯝ ꯎꯝ ꯗꯦꯂꯤ ꯃꯨꯁꯟꯕꯨꯗꯤ ꯈꯪꯉꯦ
ꯑꯗꯨꯒ ꯌꯥꯝ ꯅꯨꯡꯉꯥꯏꯇꯕ
ꯆꯪꯉ ꯆꯪꯉ ꯁꯨꯝ ꯌꯦꯡꯕꯗꯣ
ꯎꯝ ꯍꯣꯏ ꯑꯃ ꯈꯪꯗꯦ ꯑ ꯂꯤꯡ ꯁꯦ ꯈꯪꯕ꯭ꯔꯥ ꯍꯥꯏꯗꯤ ꯑꯃꯗ ꯆꯪꯉꯨꯔꯅꯤꯀꯣ ꯑꯗꯨꯒ ꯌꯨꯇ꯭ꯌꯨꯕꯇ ꯑꯃꯨꯛ ꯆꯪꯉꯛꯀꯅꯤ ꯑꯥꯏꯖꯤꯗ ꯑꯃꯨꯛ ꯍꯥꯏꯗꯤ ꯂꯤꯡ ꯄꯪꯆꯪ ꯆꯪꯕꯗꯣ ꯑꯦꯞꯁꯇ ꯑꯗꯨ ꯌꯥꯝ ꯇꯜꯂꯦꯕ
ꯑꯗꯩ ꯑꯦꯚꯔꯗꯥꯏꯁꯀ ꯄꯪꯊꯣꯛ ꯊꯣꯛꯆꯜꯂꯛꯄ
ꯍꯣꯏ
ꯅꯨꯡꯉꯥꯏꯇꯝ
ꯅꯦꯠꯐꯂꯤꯛꯁ ꯀꯤ ꯄꯩꯁꯥ ꯊꯤꯕ ꯉꯝꯗꯕ ꯑꯈꯣꯏꯗꯤ ꯌꯥꯝ ꯋꯥꯔꯦ
ꯋꯥ ꯑꯩꯗꯤꯅꯦ ꯋꯥꯟ ꯄꯣꯏꯟ ꯐꯥꯏꯚ ꯈꯇꯅꯦ ꯑꯗꯨꯅ ꯑꯈꯣꯏ ꯗꯥꯗꯤ ꯐꯥꯏꯚ ꯖꯤꯅꯦꯕ ꯕ ꯑꯗꯨꯅ ꯃꯉꯣꯟꯗ ꯃꯉꯣꯟꯗꯒꯤ ꯍꯨꯔꯜꯂꯒ ꯗꯥꯎꯟꯂꯣꯗ ꯇꯧꯍꯧꯔꯅꯤꯗꯅ ꯑꯗꯣ ꯌꯦꯡꯗꯣꯏꯅꯦ ꯑꯁ ꯗ꯭ꯔꯃꯥꯁꯦ ꯌꯦꯡꯍꯧꯈ꯭ꯔꯗꯤ ꯑꯦꯗꯤꯛ ꯄꯨꯔꯥ ꯆꯨꯕꯅꯦ
ꯑꯁ ꯑ ꯑꯗꯨꯝ
ꯑꯩ ꯐꯃꯨꯡꯗ ꯇ꯭ꯋꯦꯟꯇꯤ ꯐꯣꯔ ꯑꯋꯥꯔ ꯂꯩꯌꯣꯁꯨ ꯉꯝꯅꯤ ꯑꯗꯨꯝ ꯗ꯭ꯔꯃꯥ ꯌꯦꯡꯉ ꯌꯦꯡꯗꯣ
ꯑꯗꯨꯅ ꯑꯩꯈꯣꯏ ꯃꯥꯅ ꯌꯥꯝ ꯉꯥꯡꯕꯅꯤꯅꯅꯦ ꯈꯔ ꯈꯔ ꯀꯟꯇ꯭ꯔꯣꯜ ꯇꯧꯗꯕ ꯌꯥꯗꯦꯕ
ꯍꯣꯏ
ꯑꯗꯨꯅꯅꯦ ꯑꯩꯅ ꯗ꯭ꯔꯃꯥꯁꯦ ꯌꯥꯝ ꯅꯨꯡꯉꯥꯏꯕ ꯑꯣꯏꯔꯒꯗꯤ ꯌꯦꯡꯅꯤꯡꯉꯦ ꯑꯗꯨꯒ ꯁꯨꯝ ꯚꯥꯏꯔꯦꯜꯒ ꯆꯠꯂꯒ ꯃꯇꯦꯛ ꯃꯇꯦꯛ ꯑꯩꯅ ꯌꯦꯡꯅꯤꯡꯕ ꯐꯥꯎꯗꯗꯤ ꯌꯦꯡꯗꯦ ꯍꯥꯏꯗꯩꯅ
ꯑꯩꯁꯨ ꯇꯧꯋꯦ ꯑꯗꯨꯗ ꯍꯧꯖꯤꯛꯀꯥꯟ ꯑꯗꯨꯝ ꯔꯣꯃꯥꯟꯁꯀꯤꯩꯀꯥꯗꯤ ꯑꯁ ꯆꯥꯏꯅꯤꯁꯀꯤꯅꯦ ꯈꯪꯉꯕ꯭ꯔꯥ ꯏꯁꯄꯤꯗꯦꯟꯗ ꯅꯃ ꯅꯨꯄꯥꯗꯣ ꯌꯥꯝ ꯊꯤꯅ ꯃꯁꯛ ꯈꯁꯨꯛꯖꯤ ꯐꯥꯎꯈꯤꯕ ꯑꯃ
ꯀꯗ ꯂꯅꯥꯑꯣ ꯈꯪꯗꯦ
ꯏꯁꯄꯤꯠ ꯑꯦꯟ ꯂꯞꯅꯅꯦ ꯑꯃ ꯊꯣꯛꯈꯤꯕꯅꯦ ꯑꯗꯣ ꯅꯨꯄꯤꯁꯦ ꯌꯥꯝ ꯇꯤꯛꯀꯦ ꯁꯥꯟꯅꯩꯕꯀꯣ
ꯑꯥ ꯑꯧ ꯅꯨꯄꯤꯗ ꯆꯥꯏꯅꯤꯁ ꯅꯨꯄꯤꯗꯤ ꯑꯅꯝꯕꯅ ꯂꯣꯏ ꯀꯦꯠꯁꯟꯅꯩꯀꯣ
ꯑꯗꯣ ꯑꯗꯨꯅꯦ ꯑꯗꯒꯤ ꯑꯩꯅ ꯍꯣꯏ ꯀꯦꯁꯟꯅꯕꯗ ꯕ ꯍꯥꯏꯅ ꯎꯔꯨꯁꯤꯗꯣ ꯈꯣꯡꯕꯥ ꯑꯗꯨꯃꯗꯤ ꯅꯨꯡꯁꯤꯕ ꯑꯃ ꯐꯥꯎꯋꯦꯕ ꯑꯗꯨ ꯑꯇꯩꯗꯤ ꯈꯪ ꯈꯪꯗꯦ ꯑꯩ ꯌꯦ ꯂꯩꯅꯤꯡꯕ ꯐꯥꯎꯗ꯭ꯔꯥ
ꯑꯩꯁꯨ ꯖꯥꯔꯨ ꯁꯤꯈꯛ ꯌꯦꯡꯉꯦ ꯖꯥꯔꯨꯁꯤꯈꯛ ꯌꯦꯡꯉꯁꯤꯦ
ꯑꯗꯨꯒ ꯐꯥꯔꯁ ꯐ꯭ꯔꯣꯁꯇꯣ ꯈꯪꯕ꯭ꯔꯥ
ꯈꯪꯗꯦ
ꯑ ꯖꯥꯎꯔꯨꯁꯤꯒꯤ ꯗ꯭ꯔꯃꯥ ꯑꯃ ꯍꯤꯗ ꯍꯤꯗꯟꯂꯞ ꯍꯤꯗꯟꯂꯞ
ꯜ ꯍꯥꯄꯨꯗꯤ ꯈꯥꯋ
ꯍꯤꯗꯟꯂꯞꯀꯤ ꯃꯌꯥꯝꯕꯒꯤ ꯚꯔꯖꯟꯗ ꯑꯃ ꯐꯥꯔꯁ ꯐꯃꯁꯅ ꯑꯃ ꯊꯣꯛꯄꯗꯣ ꯄꯕꯁꯦ ꯌꯥꯝ ꯐꯖꯕꯗꯣ
ꯈꯔꯝ ꯃꯅꯨ ꯀꯣꯡꯕꯤ ꯀꯩꯅꯣ ꯍꯤꯗꯥꯛ ꯂꯥꯞꯇ ꯍꯦꯔꯣꯅꯤꯒꯤ ꯃꯌꯥꯝ ꯁꯥꯕꯗꯨꯔꯥ
ꯍꯣꯏ ꯃꯌꯥꯝ ꯑꯃ ꯁꯥꯕꯗꯣ ꯑꯗꯨꯅ ꯑꯗꯨꯒꯤ ꯅꯨꯄꯥꯗꯨꯅꯗꯤ ꯁꯦꯝ ꯅꯨꯄꯥꯗꯨꯗꯤ ꯅꯠꯇꯦꯕꯀꯣ ꯑꯗꯣ ꯑꯗꯨꯒꯤ ꯍꯥꯏꯗꯤ ꯑ ꯍꯧꯖꯤꯛꯀꯤꯁꯤꯅ ꯑꯃꯨꯛ ꯏꯟꯖꯥꯎ ꯂꯨꯁꯤꯒꯤ ꯚꯔꯖꯟꯗ ꯅꯤꯗꯅꯀꯣ ꯏꯗꯂ ꯅꯝꯕ ꯑꯅ ꯀꯦꯦ ꯇꯖꯦꯝ ꯍꯦꯔꯣ ꯍꯥꯏꯗꯤ ꯍꯧꯨꯖꯤꯛꯀꯤ ꯍꯦꯔꯣ ꯍꯖꯥꯎꯁꯤꯒꯤ ꯄꯥꯏꯕ ꯍꯦꯔꯣꯗꯨꯒ ꯥꯔꯨꯁꯤꯂꯒꯤ ꯃꯦꯟ ꯀꯦꯔꯦꯛꯇꯔꯗ ꯅꯝꯕ ꯗ꯭ꯔꯃꯥꯁꯤꯅ ꯍꯩꯗꯠꯂꯞꯁꯤꯅ ꯑꯗꯨꯒ ꯃꯌꯥꯝꯕꯒꯤ ꯒꯤ ꯚꯔꯖꯟꯗ ꯑꯃꯨꯛ ꯃꯌꯥꯝꯕꯒ ꯃꯥꯒꯤ ꯅꯨꯄꯤꯁꯤꯒꯒꯤ
ꯍ ꯑꯗꯨꯁꯨ ꯊꯣꯛꯄ꯭ꯔꯥ
ꯊꯣꯛꯑꯦꯕ ꯑꯁ ꯑꯗꯨꯅꯦꯅꯦ ꯌꯥꯕ ꯊꯤ ꯐꯁꯦ ꯍꯤꯗꯜꯅ ꯎꯝ ꯍꯤꯗ ꯂꯞꯇꯨꯗꯤ ꯑꯉꯥꯡ ꯃꯆꯥ ꯌꯥꯝ ꯇꯥꯏꯅ ꯈꯜꯂꯦꯕ
ꯎꯝ ꯎꯝ ꯑꯩꯗꯤꯅꯦ ꯈꯪꯕ꯭ꯔ ꯍꯤꯗꯂꯞꯇꯣ ꯀꯩꯅꯣ ꯍꯦꯔꯣꯒ ꯍꯦꯔꯣꯅꯤꯒ ꯀꯣꯏꯅꯗ꯭ꯔꯤꯐꯥꯎ ꯌꯦꯡꯉꯝꯃꯦ ꯑꯗꯨꯒ ꯍꯦꯛ
ꯍꯣꯏ ꯑꯩꯁꯨꯁ ꯑꯗꯨꯝ ꯆꯥꯏꯅꯤꯁ ꯆꯥꯝꯃꯉꯥꯒꯤꯗꯤ ꯀꯣꯏꯅꯗ꯭ꯔꯤꯉꯩ ꯃꯃꯥꯡꯗꯒꯤꯗꯤ ꯌꯥꯝ ꯏꯟꯇꯔꯦꯁ ꯂꯩꯌꯦꯕ ꯑꯗꯒꯤ ꯀꯣꯏꯅ ꯈ꯭ꯔ ꯃꯇꯨꯡꯗ ꯑꯩ ꯄꯁꯣꯠꯁꯤꯅ ꯀꯨꯟꯊ꯭ꯔꯥꯃꯨꯛ ꯂꯩꯔꯃꯅꯤ
ꯃꯥꯅꯦ ꯑꯩ ꯌꯦꯡ ꯁ ꯌꯦꯡꯗꯦ ꯑꯗꯨꯒ ꯃꯤ ꯍꯥꯏꯅꯦ ꯀꯔꯤꯒꯤꯅꯣ ꯃꯤꯅ ꯅꯨꯡꯁꯤꯅꯔꯀꯥꯟꯗ ꯋꯥꯔꯤ ꯐꯖꯗꯣꯏꯅꯦ ꯑꯗꯨꯒ ꯃꯥꯅ
ꯑꯁ ꯑꯩ ꯌꯦꯡꯅꯤꯡꯦ ꯑꯩꯁꯨ ꯌꯦꯡꯅꯤꯡꯒꯦ ꯑꯗꯨꯒ ꯍꯧꯖꯤꯛꯀꯤ ꯐꯥꯔꯁ ꯐꯣꯔꯁꯁꯤꯅ ꯋꯥꯔꯤꯁꯦ ꯃꯌꯥꯝꯕꯒꯤ ꯅꯨꯄꯤꯁꯦ ꯃꯣꯏ ꯔꯝ ꯭ꯔꯦ ꯅꯪ ꯑꯃ ꯏꯍꯦ ꯍꯥꯏꯕ꯭ꯔꯥ ꯀꯃꯥꯏꯗꯅꯣ ꯃꯣꯏꯒꯤ ꯂꯝꯗꯣ ꯑ ꯑꯗꯨꯗꯒꯤꯗꯨ ꯑꯗꯨꯒꯤ ꯍꯦꯔꯣꯒ ꯍꯧꯖꯤꯛ ꯃꯌꯥ ꯍꯥꯏꯗꯤ ꯍꯦꯔꯣ ꯍꯥꯏꯁꯦ ꯃꯌꯥꯝ ꯍꯦꯔꯣꯗ ꯁꯥꯄ ꯍꯦꯔꯣ ꯐ ꯁꯤꯗ ꯍꯦꯔꯣꯜ ꯍꯥꯏꯔꯒꯀꯣ ꯑ ꯍꯦꯔꯣꯁꯦ ꯁꯤꯁꯤꯒ ꯕꯥꯏꯁꯦ ꯀꯣꯂꯦꯖ ꯇꯝꯃꯤꯟꯅꯔꯣꯏꯗꯣꯏꯅꯦꯕ ꯑꯗꯣ ꯍꯦꯔꯣꯅꯤꯒꯤ ꯕꯦꯛ ꯒ꯭ꯔꯥꯎꯟ ꯐꯠꯇꯕ ꯍꯥꯏꯇꯥꯔꯦ ꯍꯥꯏꯗꯤ ꯑꯩ ꯋꯥꯔꯤꯁꯦ ꯐꯖꯅꯗꯤ ꯀꯥꯎꯋꯦꯁꯨ ꯃꯃꯥ ꯅꯨꯄꯥ ꯂꯩꯇ꯭ꯔꯒꯨꯝ ꯇꯧꯕꯅꯤꯕꯣ ꯑꯗꯨꯅ ꯃꯌꯥꯝꯅ ꯑꯃ ꯌꯥꯝ ꯊꯤꯅ ꯏꯟꯚꯥꯏꯔꯣꯟꯃꯦꯟꯗꯣ ꯌꯥꯝ ꯊꯤꯅ ꯃꯣꯠꯄ ꯏꯟꯚꯥꯏꯔꯣꯟꯃꯦꯟ ꯍꯥꯏꯇꯥꯔꯦ ꯃꯤꯒ ꯐꯠꯇꯕ ꯈꯣꯠꯇꯕ ꯑꯗꯨꯃꯥꯏꯅ ꯑꯣꯏꯕ ꯑꯗꯨꯒ ꯍꯦꯔꯣꯏꯟꯗ ꯑꯗꯨꯝ ꯃꯥꯁꯦ ꯇ꯭ꯔꯣꯃꯥꯇꯥꯏꯁ ꯑꯣꯏꯔꯒ ꯉꯉꯥ ꯀꯥꯟꯅꯒ ꯌꯥꯝ ꯂꯥꯛꯄꯅꯦꯕ ꯑꯗꯨꯒ ꯍꯦ ꯔꯣ ꯁꯤ ꯂ ꯃꯥꯜꯂ ꯑꯗꯨ ꯉꯥꯏꯔꯅꯤꯀꯣ ꯑꯗꯨꯒ ꯍꯦꯔꯣ ꯍꯣꯏ ꯑꯗꯨꯗꯒꯤ ꯄꯨꯞ ꯄꯨꯜꯂꯞ ꯃꯃꯥꯟꯅꯕ ꯄꯨꯜꯂꯒ ꯕꯥꯔ ꯑꯃ ꯍꯥꯡꯇꯣꯛꯈ꯭ꯔꯣ ꯅꯤꯡꯖꯪ ꯃꯍꯩꯗꯂꯞꯇ ꯒꯤ ꯕꯥꯜꯗꯨꯗ ꯍꯦꯔꯣꯏꯕ ꯂꯥꯛꯑꯒ ꯑꯗꯨꯝ ꯊꯦꯡꯅ ꯈꯣꯠꯇꯅ ꯑꯗꯨꯝ ꯇꯧꯔꯦ ꯑꯗꯣ ꯍꯦꯛ ꯊꯦꯡꯅꯕꯒ ꯃꯕꯥꯅꯤꯁꯦ ꯀꯩꯁꯨ ꯅꯨꯡꯁꯤꯅꯗꯕꯅꯦꯕ ꯃꯅꯨꯡꯗ ꯀꯅꯦꯛꯁꯟ ꯑꯃ ꯂꯩꯇ ꯇꯥꯔꯁꯨ ꯑꯗꯨꯒ ꯍꯦꯔꯣꯏꯟꯁꯨ ꯀꯩꯁꯨ ꯄꯩꯁꯥ ꯄꯥꯏꯗꯕꯅꯤꯅ ꯍꯦꯔꯣꯏꯕꯨꯗꯤ ꯄꯩꯁꯥ ꯍꯥꯟꯅꯗꯒꯤ ꯑꯗꯨꯝ ꯄꯥꯏꯕꯅꯦꯕ ꯑꯗꯨ ꯄꯜ ꯄꯥꯏ ꯑꯗꯣ ꯄꯥꯏꯔꯁꯨ ꯃꯥꯁꯦ ꯃꯥꯁꯦ ꯔꯨꯝꯃꯦꯠ ꯑꯣꯏꯕꯅꯦꯕ ꯑꯦꯄꯥꯔꯠꯃꯦꯟ ꯑꯃ ꯂꯧꯔꯒ ꯔꯨꯝꯃꯦꯠ ꯑꯣꯏꯕꯅꯦ ꯑꯗꯨꯗ ꯀꯥ ꯀꯥ ꯇꯣꯡꯉꯥꯟ ꯇꯥꯔꯁꯨ ꯑꯗꯨꯗꯒꯤ ꯑꯗꯨꯝ ꯑꯗꯣ ꯍꯦꯔꯣꯏꯟꯁꯦ ꯑꯁ ꯃꯗꫭ ꯅꯥꯏꯠ ꯃꯤꯌꯔ ꯌꯥꯝ ꯇꯧꯕꯅꯦꯕ
ꯅꯨꯄꯤꯖꯦ
ꯑꯥ ꯅꯨꯄꯤꯖꯦ ꯅꯪ ꯀꯩꯗ ꯀꯩꯗ ꯑꯗꯨꯝ ꯊꯦꯡꯅꯔꯝꯅꯤ ꯈꯪꯗꯕꯩꯅꯦ ꯆꯦꯅ
ꯎꯝ ꯑꯩꯅ ꯁꯨꯝ ꯌꯦꯡꯁꯤꯜꯂꯨꯗ ꯑꯣꯏꯔꯝꯅꯤ
ꯌꯦꯡꯖꯜꯂꯨꯗꯕꯩ ꯑꫭꯏꯔꯝꯅꯤ ꯑꯗꯨꯝ ꯚꯥꯏꯔꯦꯜ ꯆꯠꯄ ꯅꯦꯕ ꯃꫭꯏꯒꯤꯗꫭ ꯑꯗ ꯅꯥꯠꯏ ꯃꯤꯌ꯭ꯔꯊꯧ ꯀꯥꯟꯁꯤꯗ ꯅꯥꯏꯠ ꯃꯦꯌꯥꯔ ꯇꯧꯕꯁꯨ ꯈꯪꯉꯣꯏꯗꯣꯏꯅꯤ ꯑꯗꯨꯅ ꯃꯥꯅ ꯊꯦꯡꯖꯤꯟꯕ ꯌꯥꯕ ꯄꯣꯠ ꯆꯩ ꯀꯩ ꯀꯥꯗꯣ
ꯑꯣ ꯍꯩꯔꯣꯅꯒ ꯃꯃꯤ ꯎꯥꯏꯁꯜꯂꯒ ꯃꯐꯝ ꯈꯨꯗꯤꯡꯒꯤ ꯌꯦꯡꯉꯒ ꯁꯦꯝꯕꯤꯕꯗꯨꯔꯣ
ꯑꯣ ꯍꯣ ꯍꯣꯏ ꯍꯦꯔꯣꯗꯣ ꯋꯥꯡꯕ꯭ꯔꯥ ꯃꯁꯛꯀꯥ ꯖꯕ
ꯑ ꯑꯩ ꯍꯧꯖꯤꯛ ꯚꯥꯞ ꯑꫭꯏꯔꯦ ꯚꯥꯞ ꯑꫭꯏꯔꯦ ꯎꯝ
ꯑꯗꯨꯒꯤꯗꯣ ꯑꯗꯣ ꯑꯗꯨꯒꯤ ꯋꯥꯈꯛꯇꯗ ꯌꯥꯝꯅ ꯈꯪꯗꯦ ꯌꯥꯝ ꯐꯖꯕꯗ ꯑꯗꯣ ꯍꯧꯖꯤꯛꯀꯤ ꯐꯥꯔꯁ ꯐꯣꯔꯁꯇꯗꯤ ꯑꯗꯨꯝ ꯍꯦꯔꯣꯏꯟꯗꯣ ꯑꯃ ꯖꯥꯎ ꯂꯨꯁꯤ ꯁꯥꯔꯤꯕ ꯑꯉꯥꯡꯗꯣ ꯑꯗꯨꯗꯤ ꯑꯉꯥꯡ ꯑꯗꯨꯝ ꯑꯣꯏꯔꯒ ꯑꯃ ꯃꯃꯥꯟꯅꯕꯗꯨꯒ ꯅꯨꯡꯁꯤꯅꯕ ꯈꯣꯠꯄꯗꯤ ꯑꯗꯨꯝ ꯀꯩꯁꯨ ꯌꯥꯎꯗꯕꯅꯦꯕ
ꯑꯣ ꯑꯥ
ꯑꯗꯨꯝ ꯍꯦꯔꯣꯏ ꯃꯣꯏꯒꯤ ꯚꯔꯖꯟꯗ ꯍꯥꯏꯕꯗꯤ ꯍꯦꯔꯣ ꯍꯦꯔꯣꯏꯟꯗꯣ ꯃꯦꯟ ꯀꯦꯔꯦꯛꯇꯔꯗꯣ ꯃꯌꯥꯝꯕꯅ ꯑꯣꯏꯕꯅꯦ ꯑꯗꯣ ꯍꯧꯖꯤꯛꯀꯤ ꯐꯥꯔꯁ ꯐꯣꯔꯁꯤꯅ ꯌꯥꯝ ꯊꯤꯅ ꯍꯦꯟꯅ ꯐꯖꯩꯌꯦꯕ ꯑꯃꯨꯛꯀ ꯍꯜꯂꯒ ꯍꯜꯂꯒ ꯌꯦꯡꯅꯤꯡꯕ ꯑꯗꯨ ꯐꯥꯎꯋꯦꯕ ꯑꯗꯨ ꯍꯤꯗꯜ ꯂꯛꯇꯤ ꯌꯥꯔꯦ ꯑꯩꯁꯦ ꯌꯥꯝ ꯁꯥꯎꯅꯤꯡꯕ ꯑꯃ ꯍꯤꯗꯜ ꯂꯞꯗꯤ ꯌꯥꯝ ꯁꯥꯎꯅꯤꯡꯉꯤꯁꯦ ꯌꯥꯝꯗ ꯃꯌꯥꯝ ꯑꯩꯈꯣꯏ ꯋꯥꯔꯤꯗꯤ ꯋꯥꯔꯤꯅꯦꯕꯀꯣ ꯋꯥꯔꯤ ꯋꯥꯔꯤ ꯑꯣꯏꯅ ꯄꯨ ꯊꯣꯛꯑꯒꯗꯤ ꯅꯝꯃꯤꯅ ꯑꯗꯨ ꯇꯥꯔꯁꯨ ꯔꯤꯌꯦꯜ ꯂꯥꯏꯐꯇ ꯄꯥꯁꯤꯜꯂꯛꯄ ꯀꯥꯟꯗ ꯑꯝ ꯌꯥꯗꯕꯗꯣ ꯍꯥꯏꯗꯤ ꯃꯌꯥꯝ ꯃꯌꯥꯝꯕꯒꯤ ꯃꯃꯥꯟꯅꯕꯤꯗꯣ ꯃꯅꯥꯎꯄꯤꯅ ꯀꯣꯏꯔꯦ ꯃꯌꯥꯝꯕꯅ ꯈꯪꯉꯛꯄꯗꯒꯤ ꯐꯨꯒꯥꯏꯅꯔꯦ ꯑꯗꯨꯒ ꯐꯨꯒꯥꯏꯅꯣꯏ ꯑꯗꯨꯒ ꯃꯅꯧꯄꯤꯗꫭ ꯌꯦꯡꯉꯨꯅꯦ ꯃꯌꯥꯝꯕꯗꯥ ꯑꯗꯨꯃꯥꯏꯅ ꯍꯥꯏ ꯉꯝꯒꯅꯤ ꯍꯥꯏꯗꯤ ꯔꯤ ꯁꯨꯡꯉꯝ
ꯉꯝꯃꯣꯏ ꯉꯝꯃꯣꯏ ꯍꯥꯏꯗꯤ ꯏꯀꯥꯏꯗꯅꯀꯣ
ꯎꯝ
ꯈꯔꯗꯤ ꯄꯛꯇꯦ ꯀꯥꯏꯌꫭ ꯑꯗꯩ ꯑꯩꯅ ꯆꯥꯏꯅꯤꯁ ꯗꯔꯃꯥ ꯌꯦꯡꯁꯦ ꯑꯗꯨꯝ ꯌꯦꯡꯉꯦ ꯑꯗꯩ ꯑ ꯂꯤꯇꯜ ꯂꯤꯇꯜ ꯊꯤꯡ ꯀꯣꯜ ꯂꯞ ꯍꯥꯏꯔ ꯀꯩꯅꯣꯝ ꯍꯥꯏꯕꯅꯦ ꯑꯗꯨꯁꯨ ꯌꯦꯡꯉꯦ ꯁꯨꯁꯨ ꯅꯨ ꯑꯏ
ꯎꯝ ꯎꯝ ꯑꯗꯨꯆꯦ ꯑꯣ ꯃꯤꯅꯠ ꯇꯦꯟ ꯍꯦꯜꯂꯦ ꯑꯗꯣ ꯆꯦꯛ ꯀꯛꯑꯣ ꯆꯦꯛ ꯑꯝꯇ ꯇꯧꯔꯛꯄꯗꯣ ꯑꯩꯅꯗꯣ
ꯅꯪꯅꯅꯦ
ꯑꯣ ꯆꯦ ꯑꯗꯨꯣ ꯉꯥꯛꯇꯪꯅꯦ ꯇꯧꯒꯦ ꯑꯩꯗꯤ ꯑꯝꯇ ꯏꯒꯦ ꯑꯩꯟ ꯁꯤ ꯀ꯭ꯂꯥꯁ ꯀꯦ ꯑꯗ ꯆꯦꯂ ꯍꯥꯏꯔꯛꯑꯒꯦ ꯎꯝ ꯊꯃꯒ
ꯆꯃꯗꯝ